ꯇꯥꯏꯒꯣ
ꯇꯥꯢꯌꯦ
ꯑꯣ ꯇꯥꯔꯗꯤ ꯐꯔꯦ
ꯎꯝ ꯀꯩꯗꯧꯔꯝꯃꯤꯅꯣ
ꯍꯥ ꯅꯪ ꯊꯕꯛ ꯇꯧꯕ꯭ꯔꯣ
ꯇꯧꯗꯦ ꯀꯔꯤ ꯇꯧꯔꯤꯅꯣ
ꯀꯔꯤ ꯀꯔꯤ ꯃꯈꯣꯠꯅꯣ ꯇꯥꯏꯅꯦ ꯑꯩꯗꯤ ꯍꯤꯞꯂꯝꯕꯅꯤꯗ
ꯑꯣ ꯌꯨꯝ ꯂꯩꯕꯔꯣ ꯑꯗꯨꯝ
ꯎꯝ ꯑꯗꯨꯝ ꯂꯩꯌꯦ
ꯐꯩꯅ ꯑꯗꯨꯗꯤ
ꯁꯥꯗꯦ
ꯅꯨꯡꯁꯥ ꯁꯕ꯭ꯔꯣ
ꯎꯝ
ꯑꯩꯈꯣꯏ ꯁꯋꯥꯏꯗꯁꯨ ꯁꯥꯏ
ꯁꯥꯕꯅ ꯂꯩꯕ ꯌꯥꯗ꯭ꯔꯦꯅꯦ
ꯃꯍꯤ ꯃꯍꯤ ꯑꯣꯟꯒꯦ ꯇꯧꯕ꯭ꯔꯣ
ꯑꯧ
ꯎꯔꯨꯝꯗ ꯂꯩꯌꯣ
ꯍꯥꯏꯔꯦ ꯂꯩꯕꯅꯦ ꯑꯗꯨꯀꯨꯝꯕꯗꯨꯁꯨ
ꯑꯥ ꯀꯩ ꯆꯥꯛ ꯆꯥꯔꯕꯣ
ꯆꯥꯔꯣꯢ
ꯀꯔꯤ ꯃꯥꯊꯦꯜ
ꯁ ꯅꯪꯗꯤ ꯆꯥꯔꯕꯣ
ꯆꯥꯔꯦ ꯑꯩꯁꯨ
ꯌꯨꯝꯗ ꯂꯩꯕ꯭ꯔꯣ
ꯌꯨꯝꯗ ꯂꯩꯇꯦ ꯏꯃꯥꯟꯅꯕ ꯑꯩꯈꯣꯏꯒꯤ ꯌꯨꯝꯗ ꯀꯣꯏꯔꯒ ꯂꯩꯌꯦ ꯇꯧꯐꯝ ꯈꯪ ꯈꯪꯗꯦ ꯊꯕꯛꯁꯨ ꯇꯧꯗꯦ ꯑꯁ ꯅꯨꯡꯁꯥꯅ ꯁꯥꯕꯅꯦ ꯒ꯭ꯌꯥꯟ ꯇꯥꯗ꯭ꯔꯦ ꯅꯨꯡꯉꯥꯏꯔꯤꯕꯣ
ꯅꯨꯡꯉꯥꯏ ꯎꯝ
ꯐꯩꯌꯦꯅ ꯑꯗꯨꯗꯤ
ꯋꯕꯥꯖꯠꯅꯤ
ꯀꯅꯥ ꯀꯅꯥ ꯂꯩ
ꯢꯃꯥꯅꯕꯤꯒ ꯂꯩ
ꯑꯣ ꯐꯩꯅꯦ ꯑꯗꯨꯗꯤ
ꯇꯥꯢꯌꯦ
ꯑꯁ ꯑꯩꯈꯣꯏꯗꯤ ꯍꯧꯖꯤꯛꯀꯥꯟꯁꯦ ꯑꯁ ꯏꯃꯥꯟꯅꯕ ꯁꯤꯡꯒꯁꯦ ꯄꯨꯟꯕꯒꯁꯦ ꯐꯪꯗꯕ ꯀꯨꯏꯔꯦꯅꯦ
ꯀꯔꯤꯒꯤꯅ‌ꯣ ꯑꯗꯨꯗꯤ
ꯍꯥꯏꯗꯤ ꯑꯁ ꯃꯤꯗꯤ ꯃꯊꯧ ꯂꯣꯏꯅ ꯇꯧꯗꯕꯅꯤꯅꯀꯣ
ꯑꯈꯣꯏꯗꯤ ꯑꯗꯨꯝ ꯃꯤꯔꯦꯝ ꯇꯥꯔꯒ ꯂꯩꯔꯕ
ꯊꯤꯌ‌ꯣ ꯅꯣꯏꯁꯨ
ꯇꯜꯂꯦ ꯅꯦ ꯇꯟꯃ ꯇꯜꯂꯦ ꯑꯩꯗꯤ ꯌꯥꯝ ꯇꯟꯕꯅꯦ
ꯏꯁ ꯇꯜꯂꯗꯤ ꯆꯥꯅꯤꯉꯥꯏ ꯂꯩ ꯔꯣꯏꯀꯣ
ꯍꯣꯏꯅꯦ ꯅꯪꯉꯣꯟꯗ ꯅꯤꯕ ꯂꯥꯛꯇꯣꯏꯅꯦ
ꯗꯤꯁ ꯑꯩꯗꯤ ꯇ‌ꯣꯂ‌ꯣꯞ ꯁꯨ ꯆꯥꯗꯅ
ꯆꯥꯗ꯭ꯔꯁꯨ ꯃꯇꯦꯡ ꯄꯥꯡꯒꯗꯧꯕꯅ‌ꯦ ꯑꯔꯩꯕꯗ‌
ꯑꯥꯏꯁ
ꯑꯔꯩ ꯑꯔꯩꯕꯗ ꯃꯇꯦꯡ ꯄꯥꯡꯅꯒꯗꯧꯕꯅ‌ꯦ ꯀꯅꯣ ꯃꯤꯑꯣꯏꯕꯁꯤꯗꯤ
ꯆꯨꯝꯃꯦ ꯑꯗꯨꯕꯨꯗꯤ
ꯅꯣꯏꯒꯤ ꯅꯣꯏꯒꯤ ꯃꯤꯅꯨꯡꯁꯤ ꯃꯈꯥꯗ ꯑꯩꯁꯨ ꯈꯔ ꯂꯩꯕ ꯌꯥꯏ ꯀꯩꯅꯣ ꯍꯩꯗꯤꯗ
ꯊꯕꯛ ꯂꯩꯇ꯭ꯔꯗꯤꯀꯣ ꯅꯨꯄꯤ ꯊꯤꯔꯣ ꯑꯗꯨꯗꯤ
ꯑꯁ ꯅꯪ ꯈꯪꯗ꯭ꯔꯤꯕꯣ ꯑꯩꯗꯤ ꯅꯨꯄꯤ ꯊꯤꯔꯦ
ꯊꯤꯔ‌ꯦ
ꯍꯣꯏ ꯊꯖꯕ꯭ꯔꯣ
ꯊꯖꯗ‌ꯦ
ꯊꯖꯗꯦ ꯑꯁ ꯏꯆꯥꯒꯖ‌ꯦ ꯂꯩꯔꯕꯅꯤꯅꯦ ꯍ‌ꯦ
ꯀꯌꯥ ꯁꯨꯔꯒꯦ
ꯏꯆꯥꯥ ꯑꯃꯥ ꯁꯨꯔꯦ ꯊꯥꯖꯕ꯭ꯔꯣ
ꯊꯥꯖꯕ ꯋꯥꯠꯄ
ꯑꯣ ꯊꯥꯖꯕꯗ ꯀꯜꯂ‌ꯣ
ꯑꯗꯨꯗꯤ ꯅꯪ ꯅꯆꯥ ꯂꯩꯔꯒ ꯅꯨꯄꯤ ꯊꯤꯔꯒ ꯊꯕꯛ ꯇꯧꯗꯕꯁꯦ ꯅꯪꯒꯤ ꯅꯨꯄꯤꯅ ꯉꯥꯡꯗ꯭ꯔꯣ
ꯉꯥꯡ ꯉꯝꯒꯅꯤ ꯅꯪ ꯑꯗꯨꯅ ꯌꯨꯝꯗ ꯂꯩꯕ ꯐꯥꯎ ꯇꯜꯂꯝꯒꯅꯤ ꯉꯥꯡ ꯃꯟꯕꯒꯤꯀꯣ
ꯑꯥ ꯆꯨꯝꯗꯦꯗ ꯆꯨꯝꯗ‌ꯦ ꯍꯥꯏꯗꯤ ꯍꯥꯏꯗꯤ
ꯑꯩꯁꯤꯁꯨ ꯀꯣꯛ ꯆꯥꯛꯄ ꯃꯥꯜꯂ‌ꯦ ꯑꯗꯨꯗꯤ
ꯆꯥꯛꯇꯦꯗ ꯅꯪꯁꯨ ꯑꯗꯨꯃꯥꯏꯅ ꯍꯥꯏꯒꯅꯣꯗ
ꯁꯨꯗꯔ꯭ꯁꯨ ꯇꯨꯃꯤꯟꯅ ꯂꯩꯕ ꯉꯝꯕ ꯅꯨꯄꯤꯁꯦ
ꯃꯕꯨꯛ ꯌꯥꯝ ꯐꯔꯝꯗꯧ ꯃꯥꯜꯂꯦ
ꯅ ꯅꯪ ꯅꯪ ꯅꯪꯗꯤ ꯌꯨꯝ ꯄꯥꯟꯗ꯭ꯔꯤꯕꯣ
ꯄꯥꯟꯗ꯭ꯔꯤꯗ
ꯈꯣꯟꯖꯦꯜꯗꯨꯅ ꯇꯥꯛꯄꯗꯤ ꯆꯍꯤꯗꯤ ꯌꯥꯝ ꯅꯧꯔꯝꯗꯧ ꯃꯟꯗ꯭ꯔꯦ
ꯁꯨꯃꯝꯒꯅꯤ
ꯀꯨꯟꯇꯔꯥ ꯍꯦꯂꯦ ꯑꯔꯤꯕꯤꯅꯦ ꯑꯩꯈꯣꯏꯗꯤ
ꯈꯪꯉꯦꯕ ꯈꯣꯟꯖꯦꯜꯗꯅ ꯑꯗꯨ
ꯅꯨꯄꯥ ꯊꯤꯕꯤꯌꯣ
ꯑꯗꯩ ꯍꯧꯖꯤꯛꯐꯥꯎ ꯀꯩꯗꯧꯔ ꯂꯩꯔꯤꯅꯣ
ꯊꯤꯕꯒꯤꯀꯣ ꯅꯨꯄꯥ ꯀꯥꯅꯁꯨ ꯅꯨꯡꯁꯤ ꯍꯥꯏꯔꯛꯇꯦꯅꯦ
ꯌꯥꯔꯍꯩ ꯇꯥꯅꯤꯡꯗꯦꯍꯦ
ꯑꯗꯨꯃꯥꯏꯅ ꯑꯗꯨꯃꯥꯏꯅ ꯍꯥꯏꯕ ꯍꯥꯏꯍꯩꯗꯦꯀꯣ ꯏꯁꯣꯔꯅ ꯁꯥꯎꯒꯅꯤꯀꯣ
ꯏꯁ ꯏꯁꯣ ꯁꯥꯎꯔꯁꯨ ꯃꯤꯒꯤ ꯃꯤꯠꯇꯗꯤ ꯑꯩꯁꯦ ꯌꯥꯝ ꯊꯤꯅ ꯎꯕꯖꯥꯠꯅꯤ
ꯅꯠꯇꯦ ꯅꯠꯇꯦ ꯅꯪ ꯑꯩ ꯍꯥꯏꯕꯁꯦ ꯅꯪ ꯑꯩ ꯁꯦꯝꯕ ꯍꯥꯏꯕꯁꯦ ꯏꯁꯣꯔꯅ ꯑꯣ ꯁꯨꯃꯥꯏꯅ ꯁꯦꯝꯃꯝꯃꯗꯤ ꯑꯨꯃꯥꯏꯅ ꯀꯔꯤ ꯇꯧꯔꯗꯤ ꯃꯍꯥꯛꯁꯦ ꯐꯖꯔꯅꯤꯅ ꯁꯦꯝꯈ꯭ꯔꯕꯅꯤꯅꯦ ꯃꯥ ꯈꯟꯕ ꯂꯣꯏꯔꯒ ꯑꯗꯨꯗ ꯑꯩꯈꯣꯏꯅ ꯑꯩ ꯊꯤꯌꯦ ꯑꯩ ꯐꯖꯩ ꯃꯥ ꯐꯖꯩ ꯃꯥ ꯊꯤ ꯑꯗꯨꯃꯥꯏꯅ ꯍꯥꯏꯕꯗꯨ ꯇꯧꯔꯣꯏ ꯗꯧꯕꯅꯤꯅꯦ
ꯑꯁ ꯊꯤ ꯍꯒꯦ ꯊꯤꯌꯦ ꯍꯥꯏꯕꯅꯦꯗ
ꯃꯤ ꯍꯥꯏꯕꯁꯦ ꯍꯣꯏ ꯃꯤ ꯈꯔꯒꯗꯤ ꯊꯤꯔꯝꯕꯁꯨ ꯌꯥꯏ ꯃꯤ ꯈꯔꯒꯗꯤ ꯐꯖꯔꯝꯗꯣꯏꯅꯤꯅꯦ ꯅꯪꯁꯦ
ꯎ ꯈꯡꯗ꯭ꯔꯦ ꯍꯦ ꯑꯗꯨ ꯌꯧꯔꯗꯤ
ꯑꯩ ꯑꯩꯁꯨ ꯃꯉꯥꯏꯔꯦ ꯅꯪꯁꯨ ꯃꯉꯥꯏꯔꯦ ꯑꯩꯁꯦ ꯑꯩꯒ ꯅꯪꯒꯁꯦ ꯆꯥ ꯃꯤ ꯆꯥꯝꯃꯅ ꯑꯩꯁꯦ ꯁꯛ ꯊꯤꯑ ꯍꯥꯏꯖꯔꯝꯃꯁꯨ ꯆꯥꯝꯃꯅꯗꯤ ꯑꯁ ꯑꯩ ꯃꯥꯁꯦ ꯃꯁꯛ ꯐꯖꯩꯒ ꯍꯥꯏꯔꯝꯗꯣꯏꯅꯤꯅꯦ ꯆꯨꯝꯗ꯭ꯔꯣ ꯍꯥꯏꯁꯦ
ꯆꯨꯝꯃꯦ
ꯅꯠꯇꯦꯕ ꯅꯪ ꯅꯪꯕꯨꯛ ꯁꯛ ꯊꯤꯌꯦ ꯍꯥꯏꯕ ꯁꯛꯊꯤꯑꯅ ꯍꯥꯏꯕꯁꯦ ꯂꯤꯁꯤꯡ ꯂꯩꯁꯅꯣꯕ
ꯑꯥ
ꯑꯁ ꯃꯥꯗꯤ ꯑꯗꯨ ꯅꯨꯄꯤꯗꯨꯗꯤ ꯑꯁ ꯃꯁꯛ ꯊꯤ ꯀꯤꯕꯅꯦꯅ ꯂꯤꯁꯤꯡ ꯃꯤ ꯂꯤꯁꯤꯡ ꯍꯥꯏꯕ ꯍꯥꯏꯕ ꯂꯩꯁꯅꯣꯕ ꯃꯤ ꯂꯤꯁꯤꯡꯅꯁꯨ ꯑꯁ ꯑꯗꯨ ꯅꯨꯄꯤꯗꯤ ꯐꯖꯕꯅꯤꯀꯣ ꯍꯥꯏꯕ ꯃꯤꯁꯨ ꯂꯩꯗꯣꯏꯅꯦꯕ
ꯑ ꯆꯨꯝꯃꯦ ꯑꯗꯨꯕꯨꯗꯤ
ꯑꯗꯨꯅꯦꯕ ꯑꯗꯨꯒ ꯍꯧꯖꯤꯛꯐꯥꯎ ꯀꯔꯤ ꯇꯧꯔ ꯂꯩꯔꯤꯅꯣꯕ ꯌꯨꯝ ꯀꯨꯟꯊ꯭ꯔꯥꯗꯤ ꯑꯔꯤꯕꯅꯦꯗꯤ ꯍꯥꯏꯔꯦ ꯅꯪꯒꯤꯁꯦ ꯑꯩ ꯅꯪ ꯅꯪꯒꯤꯁꯦ ꯑꯩ ꯍꯥꯏꯈꯦꯕꯀꯣ
ꯑꯥ
ꯅꯪꯁꯦ ꯅꯨꯄꯥ ꯈꯟꯕꯒꯤꯅꯦꯕ
ꯑꯁ ꯉꯥꯑꯣꯏꯔꯦꯍꯦ
ꯑꯗꯨꯅꯦꯕ ꯆꯨꯝꯃꯝꯒꯅꯤ ꯅꯪ ꯅꯨꯄꯥ ꯈꯜꯂꯦꯕ ꯃꯤꯅ ꯍꯥꯏꯔꯛꯑꯁꯨ ꯑꯩ ꯅꯪ ꯅꯨꯡꯁꯤꯌꯦ ꯑꯗꯨꯗ ꯍꯥꯏꯔꯛꯑꯁꯨ ꯅꯪꯅ ꯑꯁ ꯑꯗꯨ ꯅꯨꯄꯥꯗꯣ ꯐꯠꯇꯦ ꯑꯗꯨꯃꯥꯏꯅ ꯇꯧꯋꯦ ꯃꯥꯗꯤ ꯑꯗꯨ ꯇꯧꯋꯦ ꯈꯜꯂꯝꯒꯅꯦꯕ ꯅꯪ
ꯑꯁ ꯅꯪ ꯌꯥꯝ ꯈꯪꯕ ꯃꯥꯂꯦꯗ
ꯅꯠꯇꯦ ꯑꯩ ꯈꯪ ꯑꯩ ꯅꯠꯇꯦ ꯍꯧꯖꯤꯛꯐꯥꯎ ꯀꯔꯤ ꯇꯧꯔ ꯂꯩꯔꯤꯅꯣ ꯅꯪ ꯍꯧꯖꯤꯛ ꯀꯨꯟꯊ꯭ꯔꯥ ꯍꯦꯜꯂꯦ ꯑꯔꯤꯕꯤꯅꯦ ꯍꯥꯏꯗꯤ ꯍꯥꯏ ꯑꯗꯨꯒ ꯍꯧꯖꯤꯛꯐꯥꯎ ꯅꯪ ꯈꯣꯡ ꯇꯦꯛꯄ ꯅꯠꯇꯦ ꯈꯨꯠ ꯇꯦꯛꯄꯁꯨ ꯅꯠꯇꯦ ꯃꯤꯠ ꯇꯥꯡꯕꯁꯨ ꯅꯠ ꯅꯔꯣꯜ ꯊꯣꯛꯇꯕꯁꯨ ꯅꯠꯇꯦ ꯂꯣꯏꯅ ꯁꯨꯅ ꯏꯁꯣꯔꯅ ꯆꯨꯝꯗ꯭ꯔꯥꯅꯦ ꯍꯥꯏꯁꯦ ꯑꯗꯨꯅꯦꯕ
ꯉꯁꯤꯃꯛ ꯅꯨꯄꯥ ꯆꯦꯜꯂꯣ ꯀꯔꯤ ꯇꯧꯔꯣ
ꯏꯁ
ꯌꯨꯝ ꯄꯥꯜꯂꯣ ꯉꯁꯤꯃꯛ
ꯑꯉꯥꯡ ꯑꯣꯏꯔꯤꯗ
ꯏꯁ ꯑꯉꯥꯡ ꯍꯧꯖꯤꯛꯇꯥ ꯑꯔꯤꯕꯅꯤ ꯍꯥꯏꯔꯒ ꯑꯃꯨꯛꯀꯥ ꯑꯉꯥꯡ ꯑꯣꯏꯔꯤ ꯍꯥꯏꯔꯤ ꯑꯃꯨꯛꯀꯥ
ꯅꯪꯒꯤ ꯋꯥꯈꯜꯗꯥꯀꯣ
ꯎꯝ
ꯑꯩꯁꯦ ꯆꯍꯤ ꯀꯌꯥ ꯁꯨꯔꯝꯗꯧ ꯃꯥꯜꯂꯤ
ꯑꯩ ꯅꯪꯁꯦ ꯅꯪꯁꯦ ꯑꯩꯒꯤ ꯂꯣꯡꯒꯥꯅꯦꯕ
ꯏꯁ
ꯑꯩꯅ ꯈꯟꯕꯁꯦꯀꯣ ꯑꯩ ꯑꯩꯒꯤ ꯚꯥꯞꯇꯅꯤꯀꯣ ꯍꯥꯏꯁꯦ ꯑꯩꯒꯤ ꯋꯥꯈꯜꯗꯀꯣ ꯅꯪꯁꯦ ꯑꯩꯒꯤ ꯂꯣꯡꯒꯥ ꯑꯣꯏꯔꯝꯗꯧ ꯃꯥꯜꯂꯦꯕ
ꯑꯗꯨ ꯅꯪ ꯀꯌꯥꯗꯤ ꯁꯨꯔꯦ
ꯅꯠꯇꯦ ꯑꯩ ꯍꯥꯏꯒꯦꯕ ꯅꯪꯁꯦ
ꯎꯝ
ꯅꯪꯖꯦ ꯑꯩꯒꯤ ꯂꯣꯡꯒꯥ ꯑꯣꯏꯔꯝꯗꯧꯅꯦ ꯍꯥꯏ ꯑꯣꯏꯔꯝꯗꯧ ꯃꯥꯜꯂꯦ ꯍꯥꯏꯕꯁꯦ ꯑꯩꯒꯤ ꯆꯍꯤ ꯒꯦꯁ ꯇꯧꯔꯣ ꯑꯗꯨꯗꯤ
ꯑꯁ ꯈꯪꯗꯦꯗ
ꯍꯥꯏꯔꯣ ꯑꯩ ꯑꯩ ꯆꯍꯤꯗ ꯁꯨꯃꯥꯏꯅ ꯑꯣꯏꯔꯛ ꯏꯁ ꯑꯗꯨ ꯅꯪꯉꯣꯟꯗꯒꯤ ꯑꯉꯥꯡ ꯑꯣꯏꯗ꯭ꯔꯣ ꯑꯩ
ꯑꯩꯉꯣꯟ ꯑꯩꯉꯣꯟꯗꯒꯤ ꯑꯉꯥꯡ ꯑꯣꯏꯕ꯭ꯔꯥꯅꯤ ꯅꯪ
ꯅꯠꯇꯦ ꯆꯍꯤ ꯀꯨꯟꯇꯔꯨꯛ ꯍꯥꯏꯕꯁꯦ
ꯑꯥ
ꯅꯪꯗꯤ ꯀꯨꯟꯇ꯭ꯔꯨꯛ ꯍꯦꯜꯂꯦꯗꯅ
ꯍꯦꯟꯗ꯭ꯔꯤ
ꯍꯦꯟꯗ꯭ꯔꯤꯕꯣ
ꯇ꯭ꯋꯦꯟꯇꯤ ꯐꯥꯏꯚꯅꯦ
ꯑꯗꯨ ꯅꯪ ꯀꯨꯟꯊ꯭ꯔꯥ ꯍꯦꯜꯂꯦ ꯑꯔꯤꯕꯅꯦꯒ ꯍꯥꯏꯔꯤꯗꯨꯗꯤ
ꯐꯥꯒꯤ ꯇꯧꯕꯅꯤꯅꯦ ꯑꯗꯨꯗꯤ
ꯑꯩꯉꯣꯟꯗꯗꯤ ꯐꯥꯒꯤ ꯆꯥꯠꯅꯗꯤꯌꯦ
ꯑꯁ ꯐꯥꯒꯤ ꯇꯧꯔꯅꯨ ꯃꯔꯛ ꯃꯔꯛꯇꯥ ꯐꯥꯒꯤ ꯇꯧꯒꯗꯕꯅꯤꯍꯦ ꯅꯪꯁꯨ
ꯑꯩꯗꯤ ꯅꯪꯅ ꯍꯥꯏꯕꯁꯤꯡꯗꯣ ꯂꯣꯏꯅ ꯑꯁꯦꯡꯕꯔꯥ ꯍꯥꯏꯔꯒ
ꯍꯝ
ꯑꯩꯗꯤꯀꯣ ꯐꯥꯒꯤ ꯇꯧꯕ ꯍꯩꯇꯤꯌꯦ
ꯐꯥꯒꯤ ꯇꯧꯕ ꯇꯝꯃꯣ
ꯑꯩꯅ ꯍꯧꯖꯤꯛ ꯂꯣꯏꯅ ꯉꯥꯡꯏ ꯉꯥꯡꯕꯁꯤꯡꯗꯣ ꯑꯁꯦꯡꯕ ꯉꯥꯛꯇꯅꯦ
ꯍꯣꯏꯅꯦ
ꯍꯧꯖꯤꯛꯇꯤ ꯊꯥꯖꯔꯕꯣ
ꯈꯤꯇꯪ ꯈꯤꯇꯪ
ꯍꯝ ꯍꯝ
ꯅꯨꯄꯤꯗꯤ ꯊꯤꯔꯃꯗꯧ ꯃꯥꯥꯟꯗꯦꯗ
ꯑꯩ ꯏꯁ ꯐꯥꯒꯤ ꯇꯧꯕ ꯍꯩꯇꯦ ꯍꯥꯏꯔꯒ ꯀꯔꯤꯅꯣꯅꯦ ꯃꯥꯅ ꯈꯜꯂꯤꯁꯤꯕꯣ
ꯑꯁ ꯐꯣꯟꯗꯕꯨ
ꯑꯩ ꯐꯣꯟꯗꯕꯨ ꯍꯥꯏꯔꯤꯑꯦ ꯃꯁꯤꯗꯤ ꯅꯠꯇꯦ ꯑꯩ ꯑꯣꯏꯗꯕ ꯉꯥꯡꯗꯕꯅꯤꯀꯣ
ꯎꯝꯍꯨꯝ
ꯑꯩ ꯑꯗꯨꯗꯤ ꯅꯪ ꯀꯨꯟ ꯇꯔꯨꯛ ꯀꯨꯟ ꯅꯪ ꯀꯨꯟ ꯃꯉꯥ ꯑꯣꯏꯔꯗꯤꯀꯣ
ꯎꯝ
ꯑꯩꯅ ꯈꯟꯕꯁꯦ ꯂꯥꯜꯂꯦ ꯑꯩꯒꯤ ꯂꯣꯡꯒꯥ ꯑꯣꯏꯔꯝꯗ꯭ꯔꯦ
ꯑꯩꯉꯣꯟꯗꯒꯤ ꯍꯟꯕ꯭ꯔꯥ ꯅꯪ
ꯑꯩꯗꯤ ꯀꯨꯟ ꯑꯩꯗꯤ ꯀꯨꯟꯊ꯭ꯔꯥ ꯍꯦꯜꯂꯦ ꯑꯗꯨꯁꯨ ꯊꯥꯖꯔꯝꯗꯧ ꯃꯥꯟꯗꯦ
ꯍꯦꯜꯂꯝꯒꯅꯤ ꯑꯗꯨꯕꯨꯗꯤ ꯑꯩ ꯅꯪꯒꯤ ꯈꯣꯟꯖꯦꯜꯗꯣ ꯑꯉꯥꯡꯗꯤ ꯃꯥꯟꯗ꯭ꯔꯦꯕ
ꯑꯝ ꯍꯣꯏ ꯆꯨꯝꯃꯦ ꯀꯨꯟꯊ꯭ꯔꯥ ꯍꯦꯜꯂꯦ ꯀꯨꯟꯊ꯭ꯔꯥꯃꯥꯊꯣꯏ ꯆꯠꯂꯤꯅꯦ ꯍꯧꯖꯤꯛ ꯑꯗꯨ ꯑꯩꯅ ꯈꯟꯕꯁꯦ ꯄꯨꯔꯥ ꯂꯥꯜꯂꯦꯅꯦ ꯑꯩꯗꯤ ꯅꯪꯒ ꯑꯩꯒꯁꯦ ꯂꯣꯡꯒꯥ ꯑꯣꯏꯔꯝꯗꯧ ꯃꯥꯜꯂꯦꯅ ꯈꯜꯂꯤꯅꯦ
ꯑꯩꯁꯦ ꯑꯍꯟ ꯌꯥꯝ ꯃꯥꯜꯂꯕꯣ
ꯅꯠꯇꯦꯗ ꯁꯨꯝ ꯈꯣꯟꯖꯦꯜꯗꯨꯗ ꯍꯥꯏꯕꯅꯤꯗ ꯌꯥꯝꯅ ꯀꯔꯤ ꯇꯧꯕꯁꯨ ꯅꯠꯇꯦꯗ ꯅꯪ ꯈꯣꯟꯖꯦꯟꯗꯨ ꯌꯥꯝ ꯑꯍꯟ ꯃꯥꯟꯕꯁꯨ ꯅꯠꯇꯦꯗ ꯑꯗꯨꯗꯤ ꯑꯔꯤꯕꯤ ꯅꯠꯇꯦ ꯀꯩꯅꯣ ꯅꯪꯅ ꯅꯠꯇꯦ ꯅꯠꯇꯦ ꯍꯣꯏ ꯅꯪ ꯅꯠꯇꯦ ꯅꯪꯒꯤ ꯋꯥꯍꯩꯗꯨꯅꯅꯦ
ꯑꯣ ꯑꯣ ꯑꯣ
ꯅꯪ ꯅꯪꯒꯤ ꯋꯥꯍꯩꯗꯨꯅꯅꯦ ꯍꯥꯏꯕꯗꯨ ꯅꯪꯗꯤ ꯑꯔꯤꯕꯤꯅꯦ ꯀꯨꯟꯊ꯭ꯔꯥ ꯍꯦꯜꯂꯦ ꯍꯥꯏꯗꯨꯗꯤ ꯅꯪꯅ
ꯑꯉꯥꯡ ꯑꯣꯏꯔꯤꯀꯣ ꯑꯗꯨꯗꯤ ꯑꯩ
ꯑꯉꯥꯡ ꯑꯣꯏꯗ꯭ꯔꯦ ꯆꯞ ꯆꯥꯔꯦ
ꯆꯥꯗ꯭ꯔꯦꯗ ꯅꯨꯞ ꯅꯨꯄꯤꯒꯤꯗꯤ ꯇ꯭ꯋꯦꯟꯇꯤ ꯁꯦꯕꯦꯟ ꯇ꯭ꯋꯦꯟꯇꯤ ꯑꯦꯠ ꯑꯗꯨꯋꯥꯏꯗ ꯆꯞꯆꯥꯔꯦ
ꯑꯁ ꯅꯨꯄꯥꯗꯤ ꯑꯗꯨꯗꯤ
ꯅꯨꯨꯄꯥꯗꯤ ꯀꯨꯟꯊ꯭ꯔꯥ
ꯑꯁ ꯅꯠꯇꯦ ꯊꯦꯡꯉꯦ ꯊꯦꯡꯉꯦ ꯍꯣꯏ ꯃꯤ ꯃꯤꯒꯤ ꯋꯥꯈꯜ ꯇꯣꯡꯉꯥꯜꯂꯦꯀꯣ ꯑꯩꯒꯤ ꯑꯩꯅ ꯄꯥꯝꯕꯗꯤ ꯅꯪ ꯅꯪꯒꯤ ꯃꯇꯝꯁꯦ ꯍꯧꯖꯤꯛ ꯅꯪꯒꯤ ꯆꯍꯤꯁꯦ ꯆꯞ ꯆꯥꯔꯦꯅ ꯈꯜꯂꯦ
ꯆꯥꯔꯁꯨ ꯅꯨꯄꯥ ꯂꯩꯇꯦꯅꯦ
ꯑꯁ ꯅꯨꯄꯥ ꯈꯟꯕ ꯇꯣꯛꯑꯣ ꯑꯔꯩ ꯑꯔꯩꯕꯗꯣ ꯐꯔꯦꯅ ꯂꯧꯒꯗꯕ ꯂꯧꯁꯤꯜ ꯈꯟꯒꯗꯕꯅꯦ
ꯒꯦꯗ ꯒꯤꯟ ꯇꯕ ꯌꯦꯡꯕꯅꯦꯗ
ꯑꯗꯨꯅꯦꯕ ꯅꯪ ꯌꯦ ꯒ꯭ꯌꯥꯟ ꯇꯥꯕ ꯌꯦꯡꯕꯗꯨ ꯅꯨꯄꯥ ꯈꯟꯕꯩ ꯅꯠꯇ꯭ꯔꯣ
ꯑꯁ ꯑꯉꯥꯎꯕꯗꯨꯗꯤ ꯂꯩꯅꯤꯡꯗꯅꯦ ꯋꯥꯒꯅꯦꯕ
ꯍꯣꯏ ꯑꯗꯨꯁꯨ ꯆꯨꯝꯃꯦ ꯆꯨꯝꯃꯦ ꯆꯨꯝꯃꯦ ꯑꯗꯨ ꯅꯪꯅ ꯇꯧꯔꯣꯏꯗ ꯇꯧꯔꯣꯏꯗ
ꯅꯨꯄꯤꯗꯣ ꯂꯨꯅ ꯇꯧꯑꯣꯕ
ꯑꯩꯁ ꯅꯨꯄꯤ ꯂꯨꯅ ꯇꯧꯔꯤꯅꯤꯅꯦꯍꯦ
ꯆꯥꯔꯁꯨ ꯂꯨꯅ ꯇꯧꯕꯤꯌꯣ
ꯎꯝ ꯍꯧꯖꯤꯛꯇꯤ ꯍꯧꯖꯤꯛꯇꯤ ꯑꯩꯅ ꯍꯥꯏꯕꯁꯤꯗꯣ ꯂꯣꯏ ꯊꯥꯖꯔꯕꯣ
ꯍꯪꯂꯒ ꯂꯩꯔꯦꯅꯦ ꯊꯥꯖꯕꯒꯤ ꯋꯥꯁꯦ
ꯇꯥꯕꯅꯤ ꯀꯥꯏꯅꯣ
ꯊꯖꯔꯦ ꯊꯖꯔꯦ
ꯅꯪ ꯅꯪ ꯑꯁꯤ ꯑꯩꯈꯣꯏꯕꯅꯤ